ꯏꯃꯥ
ꯍꯜꯂꯣ
ꯅꯨꯡꯉꯥꯏꯔꯤꯕꯣ
ꯉꯥꯏꯔꯤꯌꯦ ꯆꯥꯛ ꯆꯥꯔꯕꯣ
ꯍꯥꯥ
ꯆꯥꯛ ꯆꯥꯕꯤꯔꯕꯣ
ꯆꯥꯔꯦ ꯑꯦ ꯆꯥꯗ꯭ꯔꯤ
ꯊꯦꯡꯉꯦ ꯀꯔꯤꯒꯤꯅꯣ ꯍꯧꯖꯤꯛꯐꯥꯎ ꯆꯥꯗ꯭ꯔꯤꯁꯤꯕꯣ
ꯅꯨꯡꯉꯥꯏꯔꯤꯕꯣ
ꯑꯩꯗꯤ ꯅꯨꯡꯉꯥꯏꯔꯤꯌꯦ
ꯑꯣ
ꯑꯗꯣ ꯀꯩꯒꯤꯅꯣ ꯆꯥꯛ ꯊꯦꯡꯉꯤꯁꯦ
ꯑꯩ ꯑꯩꯈꯣꯏ ꯉꯁꯤ ꯊꯕꯛ ꯌꯥꯝ ꯌꯥꯝꯃꯦ ꯑꯗꯨꯒꯤꯅꯦꯅꯨꯡ ꯅꯨꯃꯤꯗꯥꯡ ꯋꯥꯏꯔꯝꯁꯦ
ꯀꯔꯤ ꯊꯕꯛꯅꯣ
ꯅꯨꯃꯤꯗꯥꯡ ꯋꯥꯏꯔꯝꯁꯦ ꯑꯩꯈꯣꯏ ꯁꯣꯔꯣꯛꯇꯅꯦ ꯅꯨꯡ ꯂꯩꯉꯣꯏ ꯈꯔ ꯌꯥꯎꯕꯗꯣ ꯇꯣꯠꯄꯗꯣ ꯑꯗꯨ ꯈꯔ ꯍꯣꯜꯂꯦꯕ ꯑꯗꯨꯒꯤ ꯑꯁ ꯌꯥꯝ ꯋꯥꯕ ꯂꯣꯛꯒ ꯈꯨꯕꯅꯦ ꯅꯣꯡꯅ ꯆꯦꯕꯦꯠ ꯆꯦꯕꯦꯠ ꯆꯦꯕꯦꯠ ꯇꯥꯕꯅꯤꯅꯦ
ꯍꯣꯜꯂꯒ ꯀꯗꯥꯏꯗ ꯊꯝꯃꯤꯅꯣ
ꯑꯩꯈꯣꯏꯒꯤ ꯐꯧ ꯇꯥꯛꯐꯝꯗꯣ
ꯑꯣ
ꯑꯗꯨꯗ ꯈꯔ ꯑꯩꯈꯣꯏꯅ ꯎꯝ ꯉꯥꯏꯍꯥꯛ ꯄꯣꯊꯥꯐꯝ ꯑꯣꯏꯅ ꯁꯦꯝꯕꯗꯣ ꯑꯩ
ꯎꯝ
ꯑꯆꯧꯕ ꯑꯃ ꯆꯪꯈ꯭ꯔꯦ ꯇꯨ ꯇꯨ ꯇꯨ ꯑꯗꯨꯗ ꯑꯩꯈꯣꯏ ꯈꯔ ꯍꯣꯟꯖꯟꯕ ꯑꯗꯨ ꯋꯥꯕꯁꯤ ꯁꯤꯗꯤ ꯂꯣꯏꯔꯦ
ꯑꯣ
ꯅꯣꯏꯗꯤ ꯀꯩꯗꯧꯔꯤꯅꯣ
ꯑꯩꯗꯤ ꯍꯧꯖꯤꯛ ꯏꯔꯨ ꯂꯣꯏꯔꯦ ꯆꯥꯛ ꯆꯥꯛ ꯇꯣꯛꯑꯒ ꯐꯝꯃꯒ ꯂꯩꯌꯦ
ꯎꯝ
ꯁꯥꯃꯟꯗꯨꯅ ꯑꯩꯈꯣꯏ ꯂꯩꯀꯥꯏꯁꯦ
ꯀꯩ ꯏꯟꯖꯥꯡ ꯆꯥꯔꯒꯦ
ꯁꯥ ꯀꯪꯕꯒꯅꯦ ꯀꯩꯅꯣ ꯃꯅꯥꯁꯦ ꯑꯩ ꯍꯥꯏꯕ ꯍꯩꯇꯦꯅꯦ ꯁꯥ ꯑꯀꯪꯕꯒ ꯃꯅꯥ ꯀꯟꯕꯗꯣ ꯑ ꯑꯗꯨꯒ ꯆꯥꯏ ꯈꯨꯍꯥꯎ ꯑꯃ ꯑꯂꯨꯒ ꯍꯥꯞꯆꯜꯂꯒꯅꯦ
ꯎꯝ
ꯍꯥꯎꯈꯤꯕꯁꯤꯅ ꯍꯥꯎ
ꯑꯩꯗꯤ ꯆꯥꯛ ꯂꯝꯈꯠꯂꯛꯑꯦ ꯆꯥꯛ ꯂꯝꯈꯠꯂꯛꯑꯦ ꯑꯈꯣꯏ ꯆꯥꯛ ꯍꯤꯟꯖꯥꯡ ꯍꯥꯎꯇꯦ ꯉꯁꯤ
ꯑꯗꯨ ꯅꯣꯏ ꯀꯔꯤ ꯃꯊꯦꯜ ꯆꯥꯔꯥꯒꯦꯕ
ꯆꯥꯗ꯭ꯔꯤ ꯍꯥꯏꯔꯒ ꯑꯥ ꯀꯩꯅꯣ ꯆꯥꯏ ꯑꯥ ꯊꯣꯡꯉꯝꯃꯦ ꯁꯧꯒ꯭ꯔꯤ ꯑꯦ ꯌꯦꯟꯗꯦꯝ ꯌꯦꯟꯗꯦꯝ ꯊꯣꯡꯉꯦ ꯉꯁꯤ
ꯍꯥꯎꯔꯣꯏꯗ ꯅꯈꯣꯏꯁꯨ ꯍꯤꯟꯖꯥꯡ ꯍꯥꯎ
ꯅꯣꯏ ꯅꯅꯥꯎ ꯅꯨꯄꯤꯗꯨ ꯅꯣꯏ ꯅꯤꯅꯥꯎ ꯅꯨꯄꯤꯗꯨ ꯀꯩꯗꯧꯔꯤꯒꯦ
ꯃꯥꯗꯤ ꯐꯃꯨꯡꯒꯤ ꯃꯇꯥꯏꯗ ꯑꯩꯈꯣꯏ ꯃꯈꯥꯗ ꯐꯛ ꯊꯥꯏꯌꯦꯕꯀꯣ
ꯎꯝ
ꯇꯥꯕ꯭ꯔꯥ ꯇꯥꯕ꯭ꯔꯣ ꯐꯃꯨꯡ ꯃꯇꯥꯏꯗ ꯐꯛ ꯊꯥꯏꯕ
ꯑꯣ
ꯍꯥ ꯉꯥꯡꯅꯕ ꯑꯣꯟꯊꯣꯛ ꯅꯨꯉꯥꯏꯈꯤꯗ꯭ꯔꯦ
ꯐꯛ ꯊꯥꯕꯗꯨ ꯀꯩꯗꯧꯔꯦ
ꯐꯛꯇꯨꯗ ꯐꯝꯃꯥ ꯂꯩ ꯍꯥꯏꯕꯅꯤꯗ
ꯑꯣ ꯃꯥꯗꯤ ꯌꯥꯝ ꯍꯣꯠꯅ ꯀꯟꯕ ꯃꯤꯅꯤꯅ ꯍꯣꯠꯅꯍꯜꯂꯣ ꯃꯤ ꯑꯣꯏꯅꯤ ꯃꯥꯗꯤ ꯑꯥ ꯀꯩꯅꯣ ꯃꯤꯔꯛ ꯈꯔ ꯇꯤꯟꯅꯤꯉꯥꯏ
ꯎꯝ
ꯃꯃꯥ ꯃꯄꯥꯅꯁꯨ ꯌꯥꯝ ꯆꯥꯎꯊꯣꯛꯆꯅꯤꯡꯉꯥꯏꯀꯣ ꯃꯤ ꯑꯣꯏꯅꯕ ꯁꯦꯝꯃꯨ ꯅꯪ
ꯏꯁꯥꯗꯤ ꯐꯥꯎ ꯁꯦꯝꯕ ꯉꯝꯗ꯭ꯔꯥ ꯀꯥꯟꯁꯤꯗ
ꯍꯣꯏꯅ ꯑꯩꯈꯣꯏꯅ ꯃꯦꯜꯂꯤ ꯁꯨꯃꯥꯏꯅ ꯄꯥꯏꯍꯟꯅꯨꯅꯨ
ꯀꯩꯅꯣ ꯉꯁꯤ ꯑꯝ
ꯌꯥꯝ ꯄꯥꯝꯅꯅꯦ
ꯀꯩ ꯍꯥꯏꯕ
ꯍꯥꯥ
ꯀꯩ ꯍꯥꯏꯅꯣ
ꯉꯁꯥꯏꯗꯣ
ꯑꯣ
ꯇꯥꯕ꯭ꯔꯣ
ꯑꯥꯏꯌꯦ
ꯏꯅꯥꯎꯅꯨꯄꯥꯅ ꯁꯦꯟ ꯇꯨꯡꯁꯟꯅꯕ ꯁꯦꯟꯐꯨ ꯄꯨꯔꯥ ꯂꯥꯑꯦ ꯍꯥꯏꯕꯒꯤꯔꯥ
ꯆꯤꯡꯒꯨꯝ
ꯑꯁ ꯂꯣꯏꯔꯦꯗꯅ ꯑꯩꯗꯤ ꯁꯦꯟꯄꯨ
ꯌꯥꯔꯦ ꯌꯥꯔꯦ ꯈꯪꯉꯦ ꯁꯦꯝꯐꯨ ꯁꯦꯝꯐꯨ- ꯎꯝ ꯑꯗꯨꯗꯤ ꯌꯥꯝ ꯐꯩꯅꯦ
ꯑꯗꯨ ꯑꯩꯗꯤ ꯂꯨꯄꯥ ꯈ꯭ꯔꯥ ꯍꯥꯞꯈ꯭ꯔꯦ
ꯎꯝ
ꯉꯁꯥꯏ ꯑꯩ ꯎꯝ ꯏꯌꯥꯝꯕꯒꯤ ꯒꯥꯔꯤꯗ ꯆꯠꯂꯦꯗꯅ ꯅꯣꯡ ꯅꯪꯗꯅꯪꯉ‌ꯦ ꯑꯁꯤꯕꯖꯥ ꯕꯖꯥꯔꯗꯒꯤ ꯑꯃꯨꯛ ꯈꯣꯡꯕꯣꯡꯗꯒꯤ ꯑꯩ ꯑꯃꯨꯛ ꯑꯣꯇꯣ ꯐꯥꯔ ꯆꯠꯂꯤꯅꯤ ꯃꯥꯗꯤ ꯂꯣꯏ ꯆꯣꯠꯍꯧꯈ꯭ꯔꯕꯅꯤ
ꯎꯝ
ꯑꯩ ꯁꯤ ꯆꯦꯀꯣꯟ ꯌꯥꯎꯕ ꯑꯥ
ꯌꯥꯝ ꯅꯨꯡꯉꯥꯏꯇꯤꯌꯦ
ꯑꯧ
ꯁꯥꯏꯍ‌ꯦ ꯁꯥꯗꯔꯣ ꯁꯥꯗꯔꯣ ꯃꯤ
ꯀꯔꯤꯅꯣ ꯍꯥꯏꯕ
ꯁꯗ꯭ꯔꯣ ꯍꯥꯏꯕꯅꯤꯗ
ꯁꯥꯗꯦꯗ ꯍꯧꯖꯤꯛꯇꯤ ꯏꯔꯨꯒꯤꯕꯩ
ꯑꯩꯗꯤ ꯏꯔꯨꯏꯕꯨ ꯍꯨꯃꯥꯡꯁꯦ ꯂꯣꯏ ꯊꯣꯛ
ꯕꯣꯏ ꯁꯥꯗꯦ ꯅꯣꯏꯗ‌‌ꯣ ꯁꯥꯕ꯭ꯔꯣ
ꯏꯃꯈꯣꯏꯗꯤ ꯀꯔꯤ ꯇꯧꯔꯒ ꯂꯩꯌꯦ
ꯁꯥꯗ꯭ꯔꯣ ꯅꯣꯏꯗ
ꯁꯥꯏꯌꯦꯕ ꯅꯃꯥꯈꯣꯏ ꯀꯔꯤ ꯇꯧꯔꯒ ꯂꯩꯒꯦꯕ
ꯍꯥꯥ
ꯍꯣ ꯅꯃꯥꯈꯣꯏꯗꯣ ꯀꯔꯤ ꯇꯧꯔꯒ ꯂꯩꯒꯦꯕ
ꯍꯣꯏ ꯑꯩ ꯑꯁꯤ ꯏꯆꯦꯈꯣꯏꯗ ꯎꯝ ꯍꯧꯖꯤꯛ ꯆꯠꯂꯤꯌꯦ ꯏꯃꯥꯗꯤ ꯌꯨꯝꯗ ꯂꯩꯍꯧꯋꯦ ꯑꯩ ꯊꯕꯛ ꯑꯃ ꯂꯩꯕ ꯑꯁꯤꯗ ꯄꯣꯠ ꯆꯩꯩ ꯈꯔ ꯄꯨꯠ ꯄꯨꯅꯤꯡꯉꯥꯏ ꯂꯩꯕꯒꯤꯀꯣ
ꯅꯪ ꯍꯧꯖꯤꯛꯁꯦ ꯅꯆꯦ ꯈꯣꯏꯗꯔꯣ ꯂꯩꯔꯤꯁꯦ
ꯎꯝ
ꯑ
ꯀꯃꯥꯏꯟ ꯇꯧꯅꯤ
ꯁꯥꯗ꯭ꯔꯣ ꯃꯦ
ꯌꯥꯝ ꯋꯥꯔꯦ
ꯈꯣꯟꯁꯦ ꯌꯥꯝ ꯅꯨꯡꯁꯤꯌꯦ
ꯑꯩꯒꯤ ꯈꯣꯟꯁꯦ ꯇꯥꯕ ꯅꯨꯡꯉꯥꯏꯕ꯭ꯔꯥ
ꯍꯅꯨꯕꯤꯒꯤ ꯃꯈꯣꯟ ꯃꯥꯜꯂꯦ
ꯇꯜꯂꯤꯗ
ꯑꯗꯣ ꯑꯩꯒꯤꯗꯤ ꯀꯃꯥꯏꯟ ꯇꯧꯒꯦ
ꯑꯩꯒꯤ ꯈꯣꯟꯖꯦꯟꯁꯤꯕꯨ ꯇꯥꯗ꯭ꯔꯣ
ꯏꯕꯥꯅꯤꯒꯤ ꯁꯦꯝꯐꯨ ꯁꯦ ꯀꯅꯥꯅ ꯍꯥꯟꯅ ꯊꯜꯍꯟꯒꯦ ꯀꯝꯄꯤꯇꯤꯁꯟ ꯇꯧꯗꯣꯏꯅꯦ ꯏꯕꯥꯅꯤꯒꯤ ꯁꯦꯝꯐꯨꯗꯣ ꯑꯁꯤ ꯏꯅꯥꯎꯅꯨꯄꯤꯒ ꯀꯣ
ꯄꯨꯟꯅ ꯇꯧꯃꯤꯟꯅꯗꯣꯏꯕ
ꯅꯠꯇꯦ ꯃꯥꯒꯤ ꯑꯃ ꯑꯩꯒꯤ ꯑꯃꯅꯦ ꯗꯅ ꯏꯁ ꯀꯔꯤꯅꯣꯅꯦꯍꯦ ꯃꯤ ꯉꯥꯡꯉꯤ ꯁꯤꯁꯨ ꯇꯥꯕ ꯅꯠꯇꯦ ꯑꯅꯤꯅꯦꯗꯅ ꯑꯃꯃꯝꯅꯦꯗꯅ ꯀꯅꯥꯅ ꯍꯦꯟ ꯀꯅꯥꯅ ꯍꯥꯟꯅ ꯊꯜꯍꯟꯒꯦ ꯀꯝꯄꯤꯇꯤꯁꯟ ꯇꯧꯗꯣꯏꯅꯤ ꯍꯥꯏꯕꯅꯤꯗ ꯒ꯭ꯌꯥꯟ ꯇꯥꯈꯤꯗ꯭ꯔꯦꯍꯦ ꯇꯥꯕ꯭ꯔꯣ
ꯑꯩꯒꯤ ꯑꯃ ꯄꯤꯌꯣꯕ
ꯅꯪꯒꯤ ꯑꯃ ꯃꯨꯁ
ꯇꯥꯕ꯭ꯔꯣ
ꯍꯥꯥ
ꯅꯪꯒꯤ ꯑꯃ ꯑꯃꯨꯛ ꯁꯦꯝꯍꯟꯕꯤꯒꯦꯕ
ꯑꯗꯨ ꯃꯥ ꯀꯩ ꯀꯩ ꯄꯨꯔꯛꯀꯦ
ꯀꯦꯝ ꯄꯨꯔꯛꯇꯦꯗ ꯃꯥ ꯊꯕꯛ ꯑꯃ ꯆꯠꯅꯤꯉꯥꯏ ꯂꯩꯌꯦꯅꯀꯣ ꯑꯁꯣꯟꯗ ꯂꯥꯛꯅꯤꯡꯉꯥꯏ ꯊꯕꯛ ꯂꯩꯕꯒꯤ ꯄꯨꯔꯛꯄꯅꯤꯗ ꯂꯝꯕꯤ ꯊꯣꯛꯑꯦꯅ
ꯎꯝ ꯐꯩꯅꯦ
ꯂꯥꯛꯏꯉꯩꯗ ꯉꯁꯤꯒꯗꯤ ꯂꯩꯔꯤꯉꯩꯗ
ꯅꯣꯏꯗꯤ ꯆꯠꯊꯣꯛ ꯆꯠꯁꯤꯟ
ꯃꯅꯝ ꯅꯨꯡꯁꯤ ꯑꯩꯈꯣꯏ ꯂꯩꯀꯥꯏꯗ ꯅꯨꯡꯁꯤꯕ ꯃꯅꯝ ꯂꯥꯛꯑꯦ ꯅꯪ ꯈꯪꯕ꯭ꯔꯥ
ꯅꯣꯏ ꯆꯥꯛ ꯆꯥꯔꯦ ꯍꯥꯏꯕ ꯅꯠꯇ꯭ꯔꯣ
ꯆꯥꯔꯦ ꯐꯅꯌꯥꯝ ꯆꯥꯕꯤꯈ꯭ꯔꯦ
ꯅꯠꯇ꯭ꯔꯣ
ꯍꯣ ꯆꯥꯔꯦ
ꯑꯩꯈꯣꯏ ꯆꯥꯛ ꯆꯥꯒꯦ ꯇꯧꯔꯤꯅꯦ ꯍꯧꯖꯤꯛ ꯅꯠꯇꯦ ꯑꯩꯈꯣꯏ ꯆꯥꯛ ꯍꯧꯖꯤꯛ ꯆꯥꯒꯦ ꯇꯧꯔꯤꯌꯦꯕ
ꯅꯆꯦ ꯈꯣꯏꯗ ꯆꯥꯅꯤꯉꯥꯏ ꯇꯧꯔꯤꯔꯥꯕ
ꯑꯧ
ꯀꯔꯤꯒꯤ ꯅꯁꯦ ꯈꯣꯏꯗ ꯅꯃꯥ ꯃꯊꯟꯗ ꯆꯥꯛ ꯆꯥꯔꯔꯣꯏꯌꯦ
ꯑꯩ ꯑꯩꯅꯦ ꯑꯁ ꯑꯁꯤ ꯃꯣꯏ ꯄꯣꯠꯄꯨ ꯄꯣꯠꯆꯩꯩ ꯄꯨꯕ ꯂꯥꯛꯄ ꯃꯇꯝꯗ ꯑꯩ ꯑꯗꯨꯝ ꯌꯥꯎꯔꯕꯀꯣ ꯃꯊꯟꯅ ꯄꯨꯕ ꯉꯝꯃꯔꯣꯏ ꯍꯥꯏꯕꯒꯤꯀꯣ
ꯑꯗꯨ ꯃꯣꯏꯁꯨ ꯆꯥꯛ ꯆꯥꯍꯧꯗ꯭ꯔꯤꯕꯅꯤ ꯑꯩ ꯉꯥꯏꯔꯝꯒꯗ꯭ꯔꯥ ꯈꯪꯗꯦ ꯀꯥꯡꯆꯤꯛꯑꯦ ꯑꯣ
ꯅꯨꯡꯁꯤꯕꯅ ꯅꯨꯡꯁꯤꯕꯅ ꯀꯔꯤ ꯍꯟꯖꯥꯡ ꯊꯣꯡꯒꯦ ꯅꯆꯦꯈꯣꯏ ꯍꯥꯥ
ꯑꯁ ꯎꯝ ꯑꯂꯨ ꯊꯣꯡꯉꯝꯃꯦ ꯑꯂꯨ ꯊꯣꯡꯉꯦ ꯑꯂꯨ ꯊꯣꯡꯉꯌꯦ ꯇꯥꯕ꯭ꯔꯣ
ꯑꯧ
ꯑꯂꯨ ꯊꯣꯡꯉꯦꯕ
ꯍꯣꯏꯅꯦ ꯐꯔꯦꯅꯦ ꯊꯣꯡꯉꯗꯤ
ꯎꯝ ꯑꯂꯨꯁꯨ ꯍꯥꯎꯕꯅꯦ
ꯍꯥꯎꯕꯅꯤ ꯍꯥꯎꯕꯅꯤ
ꯍꯥꯎꯋ‌ꯦ
ꯑꯜꯂꯨ ꯀꯦꯖꯤꯗ ꯀꯣꯟꯊ ꯌꯧꯈ꯭ꯔ‌ꯦ ꯅꯍꯥꯟꯗꯣ ꯀꯨꯟ ꯃꯉꯥ ꯑꯣꯏꯔꯝꯂꯒ ꯀꯨꯟ ꯑꯣꯏꯔꯝꯕꯅꯦꯕ ꯀꯨꯟ ꯃꯉꯥ ꯀꯥꯕ ꯑꯃꯨꯛ ꯍꯧꯖꯤꯛ ꯀꯨꯟꯊ꯭ꯔꯥ ꯑꯃꯨꯛ ꯍꯥ
ꯑꯗꯨꯅꯅꯦ
ꯑ ꯆꯥꯕ ꯍꯧꯔꯕꯣ
ꯍꯧꯔꯦ ꯍꯥꯎꯋ‌ꯦ
ꯅꯌꯨꯝ ꯂꯩꯇꯕ꯭ꯔꯥ ꯅꯪꯍꯥꯟ ꯁꯤ ꯅꯌꯨꯝ
ꯑ ꯑꯩ ꯌꯨꯝꯗ
ꯑꯩ ꯌꯨꯝꯗꯅꯦ ꯃꯁꯤ ꯌꯦꯟꯗꯦꯝꯅ ꯐꯖꯅ ꯊꯣꯡꯉꯥꯏ ꯑꯗꯨ ꯐꯖꯅ ꯆꯥꯊꯣꯛꯀꯦ ꯇꯧꯔꯥ
ꯌꯥꯗꯕ ꯋꯥꯅꯤꯅ
ꯍ‌ꯣ ꯏꯆꯦ
ꯅꯨꯡꯁꯤꯕꯤ
ꯅꯨꯡꯁꯤꯈ꯭ꯔ‌ꯦꯗ ꯑꯩꯈꯣꯏꯒꯤ ꯆꯦꯡꯁꯤꯗꯤ ꯄꯨꯔꯥ ꯍꯥꯎꯁꯐꯨꯟ ꯍꯥ
ꯑꯂꯨꯒꯅꯦ ꯆꯥꯛꯀꯅꯦ ꯇꯣꯠꯂꯒ ꯆꯥꯎꯕ ꯌꯥꯝ ꯍꯥꯎꯕꯅꯦ
ꯑꯂꯨꯒ ꯆꯥꯀ